ꯇꯔꯤ
ꯑꯩꯒꯤ ꯑꯇꯣꯞꯄ ꯃꯤꯈꯣꯜ ꯇꯥꯗꯦꯀꯣ
ꯇꯗꯤ ꯑꯦꯠꯇ
ꯇꯥꯗꯕꯃꯂ ꯇꯥꯗꯦ ꯇꯥꯗꯦ ꯑꯩ ꯉꯁꯤ ꯂꯥꯛꯇꯣꯏꯅꯦ
ꯅ ꯑꯣꯐ ꯀꯂꯥ ꯀꯣ
ꯅꯨꯡꯊꯤꯜ ꯂꯥꯛꯀꯗꯕ ꯃꯥꯜꯂꯦ
ꯑꯣ
ꯊꯕꯛ ꯀꯩꯀꯩ ꯆꯠꯊꯣꯛꯎꯔꯒ ꯅꯨꯡꯊꯤꯜ ꯑꯣꯏꯅ ꯂꯥꯛꯑꯒꯦ
ꯑ ꯁꯤ ꯀꯧ ꯊꯕ
ꯑꯩꯁꯦ ꯀꯩꯅꯣꯗ ꯆꯠꯂꯨꯒꯦ ꯑꯩꯅ ꯍꯥꯟꯅ ꯇꯝꯃꯝꯕ ꯎꯝ ꯂꯥꯏꯔꯤꯛ ꯇꯝꯐꯝ ꯑꯃ ꯂꯩꯌꯦꯕ ꯑꯗꯨꯗ ꯑꯣꯖꯥꯗꯒꯤ ꯆꯦ ꯆꯥꯡ ꯂꯧꯔꯒ ꯄꯨꯔꯒ ꯂꯥꯛꯑꯒ ꯑꯃꯨꯛ ꯆꯦ ꯆꯥꯡ ꯇꯥꯡꯊꯣꯛꯄꯒꯤ ꯊꯕꯛ ꯇꯧꯋ‌ꯦ
ꯑꯣ ꯀꯌꯥꯝ ꯀꯨꯏꯔꯒꯦ
ꯀꯨꯏꯗ꯭ꯔꯤ ꯉꯁꯤ ꯂꯧꯔꯨꯗꯣꯏꯅꯦ ꯆꯦ ꯄꯨꯔꯒ ꯑꯣꯖꯥꯒꯤ ꯀꯩꯅꯣ ꯏ ꯑꯃ ꯈꯨꯌꯦꯛ ꯑꯃ ꯂꯧꯔꯨꯒꯦ ꯇꯧꯕ
ꯇꯔꯕ‍꯭ꯔꫭ
ꯍꯥꯥ
ꯑꯌꯨꯛꯀꯤ ꯆꯥꯅꯕꯒ ꯆꯥꯔꯕꯔꯣ
ꯆꯥꯗ꯭ꯔꯤꯌꯦ ꯑꯩꯈꯣꯏ ꯃꯥꯅ ꯎꯇꯤ ꯊꯣꯡꯉꯛꯑ ꯑꯗꯨꯒꯤ ꯎꯇꯤ ꯆꯥꯔꯒꯦꯗ ꯐꯦꯡꯉ ꯂꯩꯔ‌ꯦ
ꯎꯇꯤ ꯑꯃꯨꯕꯤꯅꯦ ꯆꯥꯗꯤ ꯆꯥꯅꯤꯡꯗꯦ
ꯑꯃꯨꯕꯤꯌꯦ
ꯎꯝ ꯑꯧ ꯍꯋꯥꯏ ꯎꯇꯤ ꯑꯃꯨꯛ ꯅꯠꯇꯦ ꯑꯃꯨꯕꯤ ꯍꯋꯥꯏꯒꯤ
ꯑꯩ ꯆꯗ‍꯭ꯔꯤꯌ‌ꯦ ꯑꯗꯨꯗ
ꯑꯩꯁꯨ ꯃꯔꯛ ꯃꯔꯛꯇ ꯆꯥꯏ ꯑꯩꯈꯣꯏ ꯃꯥꯅ ꯇꯧꯔꯒ ꯑꯩꯅ ꯀꯩꯁꯨ ꯄꯥꯝꯕ ꯑꯣꯏꯗꯦ ꯑꯗꯨꯕꯨ ꯇꯧꯔꯃꯤꯅ ꯆꯥꯔꯅꯤ
ꯌꯨꯝꯗ ꯂꯩꯕꯅꯤꯅ ꯑꯃ ꯑꯃ ꯇꯧꯔꯒ ꯑꯗꯨꯝ ꯆꯥꯕ ꯌꯥꯅꯤ ꯑ
ꯎꯝ ꯑꯩꯈꯣꯏ ꯁ꯭ꯋꯥꯏꯁꯤꯗ ꯀꯩꯒꯤꯅꯣ ꯈꯪꯗꯦꯕ ꯀꯣꯏ ꯂꯥꯎ ꯂꯥꯎꯔꯦꯕ ꯉꯁꯥꯏꯗꯒꯤ ꯃꯌꯥꯝꯒꯤ ꯇꯥꯅꯕ ꯒꯥꯔꯤꯗ ꯆꯠꯂꯒ ꯑꯩꯉꯣꯟꯗ ꯌꯥꯝ ꯌꯦꯠꯂꯦ ꯁꯤꯅ
ꯃꯤ
ꯎꯝ ꯅꯠꯇꯦꯗ ꯑꯗꯨꯒꯤꯗꯤ ꯒꯥꯔꯤꯗ ꯆꯠꯂꯒ ꯂꯥꯎꯕꯩꯗꯣ
ꯑ
ꯀꯩꯍꯥꯏꯅꫭ
ꯅꯣꯏ ꯅꯨꯄꯥ ꯗꯣ ꯌꯥꯝ ꯈꯠꯂꯦ ꯏꯔꯥꯡ ꯌꯥꯝ ꯐꯩ ꯍꯥꯌꯕꯥ
ꯃꯥꯅꯦ ꯑꯩꯁꯨ ꯐꯔꯤꯁꯤꯗꯤ
ꯑꯁ ꯒꯔꯤꯅꯦ ꯃꯤ ꯄꯨꯕꯥ ꯒꯥꯔꯤ ꯆꯠꯞꯒꯤ ꯃꯈꯣꯟꯁꯦ ꯇꯨꯛ ꯇꯨꯛ ꯇꯨꯛ ꯅꯦ ꯇꯥ ꯌꯥꯝ ꯌꯦꯠꯂꯦꯕꯥ
ꯀꯌꯥꯝ ꯆꯠꯂꯤꯅꫭ ꯍꯥꯏꯁ‌ꯦ
ꯂꯝꯕꯤꯁꯦ ꯃꯤ ꯌꯥꯝ ꯆꯠꯅꯕ ꯑꯌꯨꯛ ꯅꯨꯡꯊꯤꯟ ꯅꯨꯃꯤꯗꯥꯡ ꯂꯩꯇ‌ꯦ ꯑꯗꯨꯝ ꯀꯣꯏꯆꯠꯇ ꯆꯠꯂꯤ ꯒꯥꯔꯤ ꯀꯌꯥꯝ ꯂꯩꯅꯔꯕꯝꯅꯣ ꯈꯪꯗꯦ
ꯀꯩꯅꫭꯅꯦ ꯅꯣꯏꯒꯤꯁꯤ ꯂꯥꯎꯑꯣ ꯂꯥꯛꯑꯣ ꯅꯣꯏ ꯆꯠꯂꯤꯔꯣ ꯒꯥꯔꯤ ꯈꯨꯗꯤꯅ
ꯎꯝ ꯍꯧꯖꯤꯛ ꯑꯃꯨꯛ ꯂꯦꯞꯈ꯭ꯔꯦ ꯂꯥꯎꯔ ꯂꯥꯎꯔ ꯆꯠꯂꯤꯔꯣ ꯀꯩꯅꯣ ꯈꯪꯗꯦ ꯑꯩꯁꯨ ꯏꯃꯨꯡꯗ ꯇꯥꯕꯅꯦ
ꯀꯩꯀꯩ ꯆꯥꯔꯒꯦ
ꯑꯩ ꯍꯧꯒ ꯊ꯭ꯔꯤꯌꯦ ꯃꯥꯕꯤ
ꯀꯩꯅꯣ ꯃꯤꯔꯝꯒꯤ ꯃꯇꯧ ꯇꯝꯃꯝꯃꯤꯁꯤꯕꯣ
ꯑꯁ ꯉꯔꯥꯡꯗꯣ ꯌꯥꯝ ꯊꯦꯡꯅ ꯇꯨꯝꯃꯦ ꯑꯗꯨꯒꯤ ꯍꯧꯒꯠꯄ ꯉꯝꯗꯗꯅ ꯂꯩꯌꯦ
ꯎꯝ ꯑꯩ ꯋꯥꯉꯥꯡꯈꯥꯟꯗ ꯑꯇꯣꯞꯄ ꯇꯥꯔꯗꯤ ꯍꯥꯏꯔꯛꯄꯣ ꯑꯗꯨꯝ
ꯔꯣꯅꯥꯜꯗꯣꯁꯨ ꯄꯍꯧꯋꯦ ꯍꯥꯏ ꯋꯥꯈꯜ ꯌꯥꯝ ꯅꯨꯡꯉꯥꯏꯇꯦ
ꯎꯝ ꯄꯍꯣꯔꯦ ꯎꯥꯏ ꯑꯗꯨꯕꯨ ꯃꯊꯪꯗꯤ ꯑꯩ ꯊꯣꯛꯇꯣꯏꯅꯦ
ꯅꯨꯄꯤꯒꯤꯁꯨ ꯍꯥꯞꯄꯅꯤ ꯍꯥꯏꯕ꯭ꯔꯣ
ꯅꯨꯄꯤꯒꯤꯁꯨ ꯂꯩꯔꯤꯁꯤꯗꯤ ꯅꯨꯄꯤꯅ ꯌꯥꯝ ꯐꯥꯎꯗꯕꯩꯅꯦ
ꯅꯪꯕꯣ ꯆꯦꯟꯕꯕꯨ ꯉꯝꯕ꯭ꯔꯣ
ꯑꯦ ꯑꯩꯗꯤ ꯁꯔꯤꯠ ꯁꯔꯥꯛꯀꯤ ꯃꯤꯅꯤ ꯀꯩꯅꯣ ꯃꯩꯇꯩꯒꯤ ꯁꯔꯤꯠ ꯁꯦꯔꯥꯠꯇꯣ ꯑꯩꯉꯣꯟꯗ ꯂꯣꯏ ꯌꯥꯎꯨꯔꯕꯅꯦ
ꯏꯃꯅꯕꯤꯅ ꯊꯣꯛꯑꯀꯥꯟꯗꯗꯤ ꯇꯨꯝꯗꯕꯤ ꯌꯦꯡꯉꯒꯦꯍꯦ
ꯃꯥꯅꯦ ꯑꯥꯗ ꯂꯥꯛꯑꯒ ꯌꯦꯡꯉꯨ ꯂꯥꯛꯎ ꯀꯩꯅꯣ ꯆꯦꯛ ꯀꯛꯑꯒ
ꯅꯪꯒꯤ ꯅꯪꯒꯤꯗꯒꯤ ꯈꯔ ꯒꯦꯝꯅ ꯆꯠꯄ ꯐꯪꯕ꯭ꯔꯥ ꯌꯦꯡꯉꯒꯦ
ꯑꯗꯨꯁꯨ ꯌꯥꯏ ꯑꯦ ꯑꯗꯨ ꯍꯥꯏꯔꯒ ꯑꯃ ꯑꯩꯈꯣꯏꯒꯤꯗꯣ ꯂꯩꯃꯤꯟꯅꯕ ꯑꯃ ꯃꯥꯗꯣ ꯍꯟꯗꯛ ꯆꯠꯅꯤ ꯍꯥꯏꯕꯗꯣ ꯌꯦꯡꯕ ꯌꯥꯎꯕ ꯃꯥꯒꯤ
ꯎꯝ
ꯆꯠꯈ꯭ꯔꯖꯥꯠꯂꯣ ꯑꯗꯣ
ꯃꯥ ꯆ ꯇ ꯃꯅꯤ ꯉꯍꯥꯛ ꯀꯨꯕ ꯃꯣꯏ ꯄꯣꯠ ꯆꯩꯩ ꯂꯩꯕ ꯆꯠꯂꯨꯕꯅꯦ ꯆꯠꯇꯣꯔꯦ ꯍꯥꯏꯕꯒꯤ ꯕꯖꯥꯔꯗꯒꯤ ꯄꯣꯠ ꯆꯩꯩ ꯎ
ꯎꯝ ꯑꯁ ꯅꯨꯡꯉꯥꯏꯖꯔꯝꯅꯤ ꯅꯣꯏ ꯑꯩꯈꯣꯏ ꯂꯥꯏꯕꯛꯀꯗꯤ ꯇꯝꯗꯕꯤꯅꯦ
ꯇꯝꯍꯟꯁꯦ ꯍꯥꯏꯔꯗꯤ ꯍꯦꯛꯇ ꯇꯝꯁꯤꯟꯗꯣꯏꯕ ꯃꯣꯏꯒꯤꯗꯨꯗ
ꯀꯧꯖꯦꯡꯅ ꯆꯣꯡꯕ ꯃꯥꯟꯒꯗꯤ ꯀꯃꯥꯏꯅ ꯇꯧꯅꯤ
ꯑꯃꯥ ꯑꯁꯥ ꯑꯃꯦꯝꯗꯣꯏꯁꯀꯣ
ꯍꯥꯏꯗꯤ ꯑꯩꯈꯣꯏꯗꯤ ꯆꯠꯀꯦꯐꯥꯎ ꯐꯪꯗ꯭ꯔꯤꯅꯦ ꯍꯥꯏꯕ ꯃꯣꯏꯗꯤ ꯂꯥꯏꯅ ꯆꯠꯂꯒ ꯃꯅꯨꯡꯗꯨꯗ ꯃꯌꯥꯝꯒꯤ ꯃꯤꯠꯌꯦꯡꯐꯝ ꯑꯣꯏꯍꯟꯗꯣꯏꯕ
ꯌꯥꯔꯦ ꯈꯟꯖꯤꯜꯂꯨꯗꯅ ꯀꯩ ꯀꯥꯟꯅꯗꯣꯔꯤꯒꯤ
ꯈꯟꯖꯤꯜꯂꯒ ꯋꯥꯈꯜ ꯂꯩꯅꯥ ꯅꯥꯗꯅ ꯑꯩ ꯒꯨꯂꯤ ꯆꯥꯔꯦ
ꯎ ꯀꯗ ꯆꯥꯏꯕꯅ
ꯍꯥꯥ
ꯀ ꯀꯗꯥꯜꯁ ꯔ
ꯆꯥꯏꯌꯦ ꯍꯧꯖꯤꯛꯀꯥꯟ ꯂꯥꯏꯌꯦꯡꯐꯝꯗ ꯆꯠꯂꯒ ꯑꯃ ꯏꯔꯛꯑꯦ ꯑꯗꯨ ꯆꯥꯏ
ꯏꯃ ꯏꯃꯥꯟꯅꯕꯤ ꯑꯩꯈꯣꯏ ꯊꯪꯅꯕꯁꯨ ꯍꯤꯗꯥꯛ ꯀꯟꯅ ꯆꯥꯔꯤ ꯃꯥ ꯉꯔꯥꯡꯗꯒꯤ
ꯀꯣ ꯀ
ꯔꯣꯛ ꯈꯨꯕꯩꯃꯥꯟ ꯔ ꯈꯕ ꯐꯠꯇꯕ
ꯎꯝ ꯑꯋꯥꯡꯕꯤꯔꯣ
ꯎꯝ ꯁꯤꯇꯇꯤ ꯅꯣꯡ ꯌꯥꯝ ꯀꯟꯅ ꯇꯥꯏ
ꯁꯤꯗꯤ ꯇꯥꯗꯤꯌꯦ ꯃꯪꯗꯤ ꯃꯪꯉꯤ ꯍꯧꯖꯤꯛꯁꯨ ꯇꯥꯔꯤꯔꯣ
ꯎꯝ
ꯑꯁ ꯑꯩꯅ ꯂꯥꯛꯀꯦ ꯇꯧꯔꯒ
ꯁꯥꯇꯤꯟ ꯑꯃꯗꯤ ꯄꯥꯏꯁꯤꯜꯂꯛꯎꯏ ꯅꯣꯡꯁꯤ ꯀꯩꯅꯣꯝ ꯇꯧꯋꯏ
ꯎꯝ ꯑꯗꯨꯕꯨꯗꯤ ꯅꯨꯃꯤꯠꯅ ꯋꯥꯇꯣꯟ ꯌꯧꯔꯁꯤꯐꯥꯎ ꯍꯧꯒꯠꯇ꯭ꯔꯤꯁꯤ ꯀꯔꯤꯒꯤꯅꯣ
ꯉꯥꯔꯥꯡꯗꯣ ꯑꯩꯁꯨꯕꯨ ꯌꯦꯡꯁꯤꯦ ꯈꯜꯂ ꯈꯜꯂꯒ ꯁꯨꯝ ꯎꯝ
ꯑꯗꯨꯗꯕꯨꯗꯤꯅꯦ ꯑꯩꯁꯨꯦ ꯅꯍꯥꯟ ꯑꯃꯨꯛꯅꯦ ꯁꯥꯟꯅꯕꯗꯣ ꯌꯦꯡꯒꯦꯗꯅꯦ ꯄꯨꯡꯁꯦ ꯕꯥꯔꯣ ꯃꯈꯥꯏꯗ ꯑꯣꯏꯕ ꯑꯍꯤꯡꯒꯤ ꯉꯥꯏꯕꯁꯦ ꯉꯥꯏꯔꯦ ꯈꯥꯡꯉꯦꯕꯀꯣ ꯈꯥꯡꯕ ꯌꯥꯕ ꯈꯥꯡꯉꯒ ꯕꯥꯔꯣꯒ ꯃꯤꯅꯤꯠ ꯇꯔꯥ ꯑꯁ꯭ꯋꯥꯏꯐꯧꯗꯤ ꯑꯩꯁꯤ ꯅꯥꯀꯣꯡ ꯇꯥꯟꯅꯕꯤꯁꯤꯗ ꯌꯦꯡꯉꯝꯃꯦꯕ ꯀꯩꯀꯩ ꯑꯗꯨꯒ ꯃꯦꯀꯞ ꯊꯂꯛꯀꯥꯟꯗꯗꯤ ꯄꯨꯡ ꯇꯔꯨꯛ ꯇꯥ ꯂꯩꯔꯝꯕꯩ ꯋꯥꯅꯤꯗ
ꯑꯩꯁꯨ ꯉꯔꯣ ꯃꯈꯥꯏꯐꯧꯗꯤꯤ ꯈꯥꯡꯉꯝꯃꯦ ꯉꯝꯗꯗꯅ ꯑꯗꯨꯝ ꯇꯨꯝꯈ꯭ꯔꯦ
ꯑꯍꯤꯡꯒꯤ ꯊꯕꯛꯁꯦ ꯉꯝꯗꯦꯕ ꯁꯨꯃꯥꯏꯅ ꯇꯇꯞ ꯅꯛꯅ ꯉꯥꯏꯔꯗꯤ
ꯑꯁ ꯑꯩꯈꯣꯏ ꯏ ꯂꯥꯎꯈꯣꯡꯕꯤꯁꯦ ꯂꯥꯛꯈ꯭ꯔ ꯃꯥꯜꯂꯦ ꯑꯩ ꯊꯣꯛꯄ ꯇꯜꯂꯦ ꯌꯥꯝ
ꯑꯩꯉꯣꯟꯗ ꯉꯔꯥꯡ ꯅꯥꯀꯣꯡ ꯇꯥꯅꯕꯤ ꯇꯧꯔꯛꯑꯝꯃꯦ ꯑꯩꯅ ꯏꯃꯥꯟꯅꯕꯤ ꯑꯃꯒ ꯋꯥꯔꯤ ꯁꯥꯟꯅꯉꯩꯗ ꯄꯥꯏꯗꯕ ꯍꯜꯂꯒꯁꯨ ꯇꯧꯗꯦ ꯑꯩꯁꯨ
ꯑꯁ ꯇꯜꯂꯦ ꯑꯩꯗꯤ ꯃꯊꯛꯇ ꯑꯣꯏꯅ ꯆꯠꯂꯒ ꯆꯤꯟ ꯌꯥꯗ ꯌꯦꯉꯨꯔꯁꯤꯔꯥ ꯈꯪꯗꯦ
ꯎꯝ ꯎꯝ ꯇꯥꯔꯛꯑꯦ ꯂꯥꯎꯕ ꯍꯧꯔꯕ꯭ꯔꯥ
ꯍꯧꯔꯦ ꯑꯩ ꯆꯥꯛꯀꯁꯨ ꯂꯧꯥꯍꯧꯗꯦ ꯏꯃꯥꯟꯅꯕꯤ ꯑꯥ ꯁꯅꯥꯕ ꯆ ꯑꯃ ꯆꯗꯧ ꯃꯁꯤꯦ
ꯍꯤꯟ ꯃꯥꯗꯣ ꯀꯩꯒꯤꯅꯣ ꯈꯪꯗꯦ ꯇꯧꯔꯛꯑꯝꯃꯦ ꯊꯥꯒꯤ ꯃꯇꯝ ꯌꯧꯔꯕꯩꯔꯥ ꯈꯪꯗꯦ
ꯑꯩꯈꯣꯏ ꯈꯔ ꯃꯥꯟꯅꯔꯒ ꯈꯔ ꯇꯥꯍꯜꯂꯁꯤ
ꯇꯥꯍꯜꯂꯁꯦ ꯑꯩꯈꯣꯏ ꯄꯨꯜꯂꯞ ꯆꯞ ꯃꯥꯟꯅꯔꯒ ꯑꯩꯒꯤꯗꯤ ꯂꯨꯄꯥ ꯆꯍꯨꯝ ꯄꯤꯈ꯭ꯔꯕꯅꯦ ꯃꯉꯣꯟꯒꯟꯅꯦ ꯃꯉꯣꯪ ꯚꯕꯗ
ꯄꯅ ꯑ
ꯃꯥꯅ ꯀꯥꯄꯣꯛ ꯀꯥꯈꯤꯕ
ꯑꯩꯈꯣꯏꯅ ꯆꯠꯈꯤꯀꯥꯟꯗ ꯃꯣꯏ ꯑꯩꯈꯣꯏ ꯂꯩꯃꯤꯟꯅꯕꯁꯤꯡꯗ ꯉꯥꯒꯗꯣ ꯀꯩꯅꯣꯝꯗꯤ ꯑꯣꯏꯈ꯭ꯔꯦ ꯒ꯭ꯌꯥꯁ ꯂꯗ꯭ꯔꯦꯅ ꯊꯣꯡꯗꯕꯤꯒꯗꯤ ꯍꯥꯏ
ꯑꯥ ꯄꯤꯕ ꯌꯥꯎꯈ꯭ꯔꯦ ꯑꯩ ꯂꯩꯕ ꯃꯥꯜꯂꯦ ꯑꯗꯨꯗ ꯒꯦ ꯏꯌꯨ ꯑ ꯊꯥꯎ ꯊꯥꯎ ꯑꯃꯒ ꯄꯤꯔꯝꯃꯦ ꯂꯤꯛꯂꯤ ꯑꯃꯒ ꯑꯩꯈꯣꯏ ꯃꯈꯩ ꯌꯦꯟꯟꯅꯍꯌꯦ ꯊꯥꯍꯧꯗꯨꯅ ꯇꯪꯈꯥꯏꯒꯤꯗꯣ ꯑꯣꯏꯔꯝꯅꯦꯕꯣ
ꯑꯁ ꯑꯩꯈꯣꯏ ꯏꯃꯥ ꯑꯩꯈꯣꯏ ꯂꯩꯃꯤꯟꯅꯕ ꯑꯅꯤꯗꯨ ꯐꯨꯠꯂ ꯆꯥꯏꯏ
ꯉꯑꯗꯣ
ꯎꯝ
ꯍꯥꯎꯖꯥꯠꯂꯣ ꯑꯗꯨꯕꯨꯣ
ꯈꯦꯃꯨꯁꯨ ꯑꯗꯨꯝ ꯄꯥꯡꯅ ꯄꯥꯡꯂꯕ ꯆꯥꯒꯅꯤ ꯑꯗꯨ
ꯑꯗꯨꯕꯨꯗꯤ ꯃꯣꯏꯗꯤ ꯑꯗꯨꯝ ꯉꯥꯒꯨꯝꯕꯁꯨ ꯐꯨꯠꯂꯒ ꯆꯝꯅ ꯆꯥꯅꯩꯀꯣ
ꯎꯝ
ꯑꯩꯈꯣꯏꯅ ꯑꯃꯨꯛ ꯄꯥꯛ ꯃ ꯆꯥꯗꯤ ꯁꯨꯝ ꯌꯦꯡꯉꯨꯕ ꯆꯥꯔꯁꯨ
ꯅꯣꯡꯅꯁꯨ ꯀꯟꯅ ꯇꯥꯔꯁꯗ ꯀꯃꯥꯏꯅ ꯂꯥꯛꯏꯅꯣ ꯍꯥꯏꯕꯅꯤ
ꯑꯁ ꯅꯅꯨꯡ ꯌꯥꯝ ꯇꯥꯔꯗꯤ ꯇꯟꯅꯤꯗ ꯑꯩ ꯂꯥꯛꯇꯣꯏꯁꯦ ꯉꯔꯥꯡꯁꯨ ꯇꯥꯕ꯭ꯔꯣ
ꯀꯥꯗꯨꯗ ꯄꯨꯟꯁꯤ ꯉꯔꯥꯡꯈꯩ ꯃꯪꯗꯦ ꯃꯪꯕ ꯄꯨꯡꯁꯤ ꯍꯥꯡꯉ ꯃꯥꯜꯦ ꯐꯦꯟ ꯃꯈꯣꯟ ꯑꯣꯏ ꯃꯥꯜꯂꯦ ꯑꯩꯅ ꯇꯥꯔꯤꯁꯦ
ꯎꯝ ꯃꯈꯥꯗ ꯂꯩꯕꯩ ꯈꯪꯗꯕꯩ ꯑꯣꯏꯔꯝꯅꯤꯌꯦ ꯑꯩꯁꯨ ꯍꯣꯔꯦ ꯋꯥꯔꯤ ꯋꯥꯇꯥꯏ ꯇꯧꯕ ꯅꯨꯡꯉꯥꯏꯇ꯭ꯔꯗꯤ ꯑꯩꯒꯤ ꯏꯃꯥꯟꯅꯕꯤ ꯀꯥꯆꯤꯟꯗ ꯂꯩꯕꯤꯗꯣ ꯑꯩꯒ ꯋꯥꯡ ꯃꯥꯟꯅꯕꯤꯗꯣ ꯃꯥꯒꯤꯗ ꯆꯠꯂꯒ ꯋꯥꯔꯤ ꯋꯥꯇꯥꯏ ꯇꯧꯗꯣꯏꯅꯤ
ꯅꯪ ꯅꯪꯒꯤꯍꯦꯛ ꯃꯥꯏꯌꯣꯛꯅꯕꯗꯨꯗ ꯀꯥꯝꯁꯨ ꯍꯥꯡꯉ ꯂꯩ ꯑꯗꯨꯗꯤ
ꯑꯗꯨ ꯃꯤ ꯑꯗꯨꯝ ꯀꯟꯅꯩꯌꯦ ꯂꯥꯏꯔꯤꯛ ꯄꯥꯕ ꯈꯣꯠꯄ ꯇꯧꯕꯒꯤ
ꯎꯝ ꯑꯩꯅꯦ ꯉꯥꯏ ꯃꯄꯥꯟꯗ ꯀꯣꯏ ꯆꯦꯜ ꯆꯦꯜꯂꯦ ꯑꯗꯨ ꯅꯪ ꯇ ꯈꯐꯝꯗꯗ
ꯌꯥꯝ ꯋꯥꯏꯀꯣ ꯑꯩꯈꯣꯏꯁꯦ
ꯎꯝ ꯃꯈꯣꯏꯒꯤ ꯀꯩꯅꯣꯁꯤꯅ ꯃꯈꯣꯡ ꯆꯥꯈꯠꯂꯛꯇꯅ ꯇꯧꯔꯤꯕ
ꯉꯁꯤ ꯅꯠꯇ꯭ꯔꯣ ꯑꯃ ꯑꯩꯈꯣꯏꯒꯤ ꯂꯥꯏꯔꯤꯛ ꯇꯝꯐꯝꯗꯒꯤ ꯆꯦ ꯑꯃ ꯂꯧ ꯂꯥꯛꯑꯣ ꯍꯥꯏꯕꯗꯨꯣ ꯅꯍꯥꯟ ꯄꯔꯤ ꯀꯌꯥ ꯊꯥꯈꯤꯕꯒꯤ
ꯑ ꯑꯗꯨ ꯍꯣꯔꯦꯟ ꯑꯩꯈꯣꯏ ꯄꯗꯨꯂꯗꯤ ꯀꯩꯅꯣ ꯌꯦꯡꯕ ꯀꯩꯅꯣꯗꯣ ꯌꯦꯡꯕꯀꯣ ꯥꯏ
ꯑꯥ
ꯑꯗꯨꯗꯤ ꯑꯗꯨ ꯌꯦꯡꯕ ꯂꯥꯛꯄꯗꯨꯣ ꯆꯪꯉꯒꯦ ꯇꯧꯕꯅꯦꯕ
ꯍꯌꯦꯡꯁꯨ ꯂꯥꯛꯑꯣ ꯍꯥꯏꯌꯨ ꯀꯩꯅꯣ
ꯎꯝ ꯍꯌꯦꯡ ꯂꯥꯛꯀꯅꯤꯌꯦ ꯁꯣꯏꯖꯕꯤ
ꯅꯨꯃꯤꯗꯥꯡ ꯌꯦꯡꯕꯤꯗꯣ
ꯎꯝ
ꯎꯝ ꯃꯥ ꯍꯧꯖꯤꯛꯀꯥꯟ ꯁꯥꯎꯗ꯭ꯔꯕꯣ ꯀꯃꯥꯏ ꯇꯧꯔꯒꯦ
ꯃꯥꯁꯦ ꯈꯪ ꯁꯥꯥꯎ ꯍꯥꯏꯗꯤ ꯌꯥꯝ ꯀꯗꯥ ꯁꯥꯥꯎꯅꯦ ꯇꯧꯗꯕꯅꯤꯅ ꯌꯥꯝ ꯀꯟꯅ ꯁꯥꯎꯕꯗꯤ ꯉꯝꯗꯕ
ꯍꯣꯏꯣꯏ ꯑꯗꯨꯕꯨꯗꯤ ꯑꯩꯈꯣꯏ ꯃꯥꯁꯨ ꯁꯨꯝ ꯅꯨꯡꯉꯥꯏꯖꯗꯕꯩ ꯍꯥꯏꯖꯔꯤꯅꯦꯗ